ꯂꯩꯍꯦ ꯑꯁ ꯆꯠꯄꯥꯗꯒ ꯅꯥꯏꯍꯦ ꯁꯤꯗꯤ ꯎꯝ ꯀꯣꯛꯇ ꯂꯥꯛꯏꯍꯦ ꯁꯤꯖꯤꯗꯤ ꯈꯣꯏ ꯆꯤꯛꯈꯤꯕꯁꯦ ꯀꯩ ꯀꯩꯇꯧꯒꯦ ꯈꯣꯏ ꯆꯤꯛꯈꯤꯕꯁꯦ ꯀꯩꯗꯧꯒꯦ ꯀꯥꯏꯗꯩ ꯈꯣꯢ ꯆꯤꯛꯎꯔꯤꯕ ꯈꯪꯗꯦ ꯀꯥꯏ ꯈꯣ ꯈꯣꯏ ꯌꯦꯂꯣ ꯑꯃ ꯄꯥꯏꯁꯜꯂꯛꯑꯦ ꯑꯗꯨꯒ ꯈꯣꯡꯗ ꯆꯤꯛꯂꯛꯏꯅꯤ
ꯑꯃꯨꯕꯤꯁꯦ ꯂꯩꯗꯧꯅ ꯑꯣꯏꯅ ꯎꯒ꯭ꯔꯦꯃꯦ
ꯁꯤ ꯁꯤꯖꯦ
ꯅꯨꯃꯤꯠꯂꯩ ꯒꯨꯝꯕꯅꯦꯕ ꯃꯥꯗꯤ
ꯅꯠꯇꯦ ꯅꯠꯇꯦ ꯇꯨ ꯑꯁꯣꯝꯒꯤꯗꯣ ꯁꯤꯖꯦ ꯃꯃꯥꯡꯂꯣꯝꯒꯤꯗꯣ ꯁꯤꯖꯦ ꯂꯦꯡꯗꯥꯏꯅꯦ ꯂꯦꯡꯕꯅꯤ ꯈꯣꯡꯗ ꯀꯟ ꯅꯩꯁꯜꯂꯨ
ꯑꯃꯨ ꯅꯩꯁꯜꯂꯕꯣ
ꯅꯩꯁꯜꯂꯦ ꯍꯜꯂꯣ ꯍꯜꯂꯣ
ꯑꯗꯨꯅ ꯐꯠꯇ꯭ꯔꯒꯗꯤꯕꯀꯣ ꯑꯩꯉꯣꯟꯗ ꯄꯣꯠ ꯑꯐꯕ ꯑꯃ ꯂꯩ ꯑꯦ ꯖꯥꯝ ꯄꯥꯜꯂꯦꯅꯦ
ꯑꯗꯨ ꯑꯣꯏꯅ ꯇꯧꯔꯁꯤꯔꯥ
ꯖꯥꯝ ꯇꯥꯔꯝꯕꯩ ꯃꯃꯤꯗꯤ ꯇꯥꯏ ꯖꯥꯝꯗꯤ ꯑꯃꯐꯥꯎ ꯄꯥꯟꯗꯦ ꯑꯦ ꯃꯊꯛ ꯃꯌꯥꯝ ꯄꯥꯜꯂꯦ
ꯖꯥꯝꯂꯣ
ꯃꯊꯛꯇ ꯌꯥꯝ ꯄꯥꯜꯂꯦ
ꯖꯥꯝ ꯍꯥꯎꯕꯅꯤꯅꯦ ꯅꯥꯎꯆꯥꯅ ꯅꯤꯛꯑꯣ ꯅꯤꯛꯑꯣꯖꯤꯅꯕꯨ ꯖꯥꯝꯁꯤ ꯌꯥꯝꯅ ꯍꯥꯎꯕꯅꯤꯅꯦ ꯈꯣꯏ ꯃꯃꯥꯡ ꯃꯄꯥꯂꯝꯃꯤꯌꯦ ꯃꯅꯤꯡꯒꯤ ꯑꯁ ꯐꯖꯕ
ꯅꯣꯏ ꯌꯥ ꯌꯥꯟꯒ꯭ꯔꯥꯕꯣ ꯌꯥꯟꯒꯔꯦꯗ ꯀꯨꯏꯔꯦꯗ ꯌꯥꯟꯒꯤꯕ ꯅꯣꯏꯅ ꯌꯥꯗꯕꯁꯦ ꯂꯩ ꯇꯦꯉꯣ
ꯁꯤꯇꯥꯕꯣꯟ ꯐꯪꯉꯦ ꯑꯍꯥꯎꯕ ꯑꯃꯅꯤ ꯅꯣꯏꯒꯤ ꯂꯩꯔꯝꯃꯤꯁꯦ
ꯑꯁ ꯍꯩꯅꯧ ꯅꯣꯕꯥ ꯐꯪꯉꯤ ꯎꯝ
ꯅꯕꯥꯞꯇꯨꯕꯨꯗꯤ ꯀꯪꯖꯒꯤꯝꯃꯤꯅꯦ ꯃꯁꯥꯒꯤꯅꯦ ꯈꯟꯇꯣꯛꯑꯒꯦꯕ ꯁꯤꯇꯥꯕꯣꯟ ꯑꯃꯥ ꯕꯂꯦꯛ ꯃꯆꯨꯒꯤꯗꯣ
ꯈꯪꯉꯤ ꯃꯅꯨꯤꯡ ꯄꯥꯟꯕ ꯅꯠꯇ꯭ꯔꯣ ꯍꯩꯁ ꯊꯨꯝꯕꯅꯦ ꯑꯗꯨꯗꯩ ꯏꯔꯨꯖ ꯏꯔꯨꯖ ꯂꯥꯛꯄꯥꯗ ꯑꯁ
ꯁꯤꯒ ꯑꯩꯈꯣꯏꯅꯦ ꯃꯊꯛꯇ ꯀꯥ ꯂꯩꯔꯦ ꯂꯩꯔꯦꯒ ꯆꯥꯕꯖꯤ ꯆꯥꯕꯖꯤ ꯍꯥꯎ ꯃꯗꯨ ꯐꯕꯅꯤꯗ ꯅꯣꯏꯁꯤꯗ ꯑꯃ ꯀꯩꯅꯣꯝ ꯄꯥꯜꯂꯦ ꯇꯨ ꯇꯨꯅꯤꯡꯈꯣꯛ ꯍꯣꯏꯕ꯭ꯔꯥ ꯀꯩꯅꯣ
ꯆꯥꯛ ꯏꯟꯖꯥꯡ ꯎꯅꯔꯕꯣ ꯏꯁ ꯆꯥꯛ ꯏꯟꯖꯥꯡ ꯆꯥꯛ
ꯆꯥꯔꯤꯁꯦ ꯆꯠ ꯃꯁꯤꯒꯤꯖꯨ ꯎꯅꯗ꯭ꯔꯤꯕꯣ ꯃꯥꯃꯝ ꯊꯥꯕ ꯃꯃꯝ ꯊꯛꯄ ꯃꯃꯝ ꯆꯥꯕꯗ ꯒꯨꯒꯨ ꯊꯛꯄ ꯀꯥꯎꯅꯤꯀꯣ
ꯀꯥꯎꯗꯦ ꯀꯥꯎꯗꯦ
ꯑꯩꯅ ꯍꯥꯏꯗꯧꯗꯤ ꯉꯟꯅ ꯆꯥꯕ ꯉꯟꯅ ꯇꯨꯝꯕ
ꯎꯝ ꯎꯝ
ꯄꯨꯛꯇ ꯀꯩꯝ ꯌꯥꯎꯗꯕꯤ ꯁꯤꯗꯧ ꯁꯔꯛꯄꯨꯗꯤ
ꯌꯥꯏꯍꯦ ꯒꯨꯠ
ꯈꯪꯗꯦꯅꯦ ꯄꯨꯡꯗꯣꯟ ꯍꯥꯏꯕ꯭ꯔꯥ ꯍꯩꯕꯣꯡ ꯍꯥꯏꯕ꯭ꯔꯥ ꯑꯃꯗꯤ ꯀꯟꯅ ꯁꯥꯏꯔꯤ ꯃꯥ ꯃꯁꯥ ꯃꯔꯨꯒ ꯈꯔ ꯍꯧꯖꯤꯛ ꯀꯛꯊꯠꯂꯦꯍꯦ ꯆꯥ ꯂꯝꯕꯤ ꯃꯄꯥꯥꯟ ꯍꯧꯕꯅꯦ
ꯎꯝ ꯂꯥꯛꯇ‌ꯣꯔꯦ ꯂꯥꯛꯇ‌ꯣꯔꯦ ꯎꯝ ꯂꯥꯛꯇ‌ꯣꯔ‌ꯦ ꯂꯥꯛꯇ‌ꯣꯔꯦ ꯎꯝ
ꯃꯄꯤꯗꯨꯗꯤ ꯀꯥꯏ ꯂꯩꯈꯔꯕꯅ‌ꯣ ꯈꯪꯗ‌ꯦ ꯈꯦꯖꯤꯡ ꯆꯠꯇꯕ ꯑꯣꯏꯔꯕꯣ
ꯑꯩ ꯈꯦꯗꯤꯡ ꯀꯥ ꯆꯤꯡ ꯑꯋꯥꯡꯕꯗ‌ꯣ ꯋꯥꯟ ꯀꯦ ꯊꯣꯡꯉꯝꯃꯦ ꯍꯥꯏ ꯖꯤ ꯑꯦꯀꯥꯎꯟꯗ ꯐꯣꯂꯣ ꯑꯩꯈꯣꯏ ꯇꯧꯅꯤꯡꯕ꯭ꯔꯣ ꯑꯩꯈ‌ꯣꯏꯗꯤ ꯊꯤꯅ ꯅꯩꯕꯅꯤꯍ‌ꯦ ꯑꯥꯏ ꯖꯤ ꯁꯤ ꯂꯩꯔ‌ꯦ ꯇꯨ
ꯌꯥꯝꯗ꯭ꯔꯣ ꯍꯟꯗꯛꯇꯤ ꯀꯩꯅꯣꯗ ꯑꯣꯏ ꯆꯤꯛꯍꯜꯂꯣ ꯅꯅꯥꯇ‌ꯣꯟ ꯑꯆꯧꯕꯗꯨꯗ ꯆꯤꯛꯍꯜꯂꯣ
ꯄꯣꯡꯈꯠꯂꯛꯏꯅ‌ꯦ ꯁꯤꯗꯤ
ꯊꯤ ꯆꯠꯂꯤꯔꯣ
ꯈꯦꯖꯤꯡꯗ
ꯑꯥ
ꯌꯥꯏꯌ‌ꯦ
ꯍꯩꯕ‌ꯣꯡ ꯆꯅꯤꯡꯕ꯭ꯔꯣ
ꯍꯩꯕꯣꯡꯁꯤ ꯊꯩꯕꯣꯡ ꯍꯥꯁ
ꯈ‌ꯣꯏꯗꯨꯝꯒꯤꯗꯤ ꯋꯥꯒꯅꯨꯀꯣ
ꯋꯥꯗꯦ ꯋꯥꯗꯦ
ꯊꯩꯕꯣꯡꯒꯤꯁꯨ ꯆꯤꯡꯅꯒꯅꯨ ꯑꯩꯒꯤꯗꯤ ꯊꯩꯕꯣꯡ ꯌꯥꯝ ꯂꯩꯌ‌ꯦ
ꯎꯝ ꯅꯣꯕꯥ ꯑꯁ ꯅꯣꯕꯥꯞꯀ ꯆꯥꯗꯕ ꯀꯨꯏꯔ‌ꯦꯅ‌ꯦ ꯅꯣꯕꯥꯞ
ꯍꯣꯔꯦꯟꯗꯤ ꯀꯝꯐꯣꯏꯗꯣ ꯀꯥꯎꯔꯛꯀꯅꯨꯀꯣ ꯅꯪꯒꯤ ꯕ꯭ꯔꯦꯟ ꯌꯥꯎꯗꯕ ꯑꯉꯥꯡꯒꯨꯝꯅꯤꯅꯦ
ꯑꯁ ꯀꯥꯎꯔ‌ꯣꯏ ꯑꯁ ꯑꯩꯅ ꯑꯩꯉꯣꯟꯗ ꯁꯤꯟꯅꯔꯛꯄ ꯄꯣꯠ ꯑꯩ ꯉꯔꯥꯡꯗꯣ ꯑꯩꯉꯣꯟꯗ ꯁꯤꯟꯅꯔꯛꯇ꯭ꯔ‌ꯦꯅꯦ ꯍ‌ꯣꯏ ꯀꯥꯐꯣꯏꯗꯣ ꯀꯩꯅꯣꯒ ꯌꯣꯝꯃ ꯆꯥꯁꯦ ꯍꯥꯏꯕꯗꯣ ꯑꯣ ꯑꯣ ꯍꯥꯏꯈꯤꯕꯅꯦꯕ ꯑꯩꯗ‌ꯣ ꯑꯩꯅ ꯑꯣ ꯍꯣꯔꯦꯟ ꯆꯥꯁꯤꯒ ꯍꯥꯏꯔꯗꯤ ꯑꯗꯨꯝ ꯅꯤꯡꯁꯤꯡꯗꯧꯕ
ꯏꯁ ꯋꯥꯏꯍ‌ꯦ
ꯉꯔꯥꯡ ꯑꯩꯅ ꯍꯩꯅꯧ ꯆꯥꯥꯁꯦ ꯍꯥꯏꯗꯨꯗ ꯗꯛ ꯅꯤꯡꯁꯤꯡꯉꯥ ꯍꯦꯛꯍꯟꯂꯒ ꯑꯁ
ꯑꯩ ꯁꯨꯝꯃꯤꯠ ꯅꯪꯗꯤ ꯕ꯭ꯔꯦꯟꯗꯤ ꯈꯤꯇꯪꯗꯤ ꯌꯥꯎꯔꯤ ꯋꯥꯟ ꯄꯥꯔꯁꯦꯟ
ꯍ‌ꯣꯔ‌ꯦꯟꯗꯤ ꯁꯥꯠ ꯅꯤꯡꯁꯤꯡꯉꯛꯑꯅꯤ
ꯍ‌ꯣꯔ‌ꯦꯟ ꯅꯤꯡꯁꯤꯡꯉꯛꯇ꯭ꯔꯒꯗꯤ ꯅꯪ ꯑꯩꯅ ꯕ꯭ꯔꯦꯟ ꯌꯥꯎꯗꯕ ꯑꯉꯥꯡ
ꯍꯣꯔꯦꯟ ꯇꯥꯛꯁ ꯂꯥꯛꯑꯗꯤ ꯑꯩꯁ ꯈꯪꯗ꯭ꯔꯦꯍ‌ꯦ ꯇꯥꯛꯁ ꯁꯦ ꯑꯗꯨꯝ ꯇꯧꯔꯒꯦ ꯈꯜꯂꯤꯌ‌ꯦ ꯅꯣꯡꯉꯥꯟꯕꯗꯩ ꯅꯨꯃꯤꯠꯇꯥꯕꯐꯥꯎ
ꯀꯝꯐꯣꯏ ꯑꯃ ꯆꯥꯔꯒ ꯇꯧꯕꯗꯤ
ꯍ
ꯈꯨꯠꯀ ꯁꯤꯗꯔꯦꯗꯃ ꯐꯤ ꯁꯨꯗꯣꯏꯅꯦꯕ
ꯊꯕꯛ ꯃꯆꯥ ꯑꯃꯈꯛ ꯇꯧꯕꯩꯕꯨ
ꯐꯤꯗꯤ ꯍꯌꯦꯡ ꯁꯨꯔꯒꯦꯗ ꯑꯩ ꯉꯝꯗꯧ ꯃꯥꯟꯗ꯭ꯔꯦ
ꯃꯇꯝ ꯌꯥꯝ ꯂꯩꯔꯤꯒꯦꯗꯔ ꯁꯤ
ꯃꯇꯝ ꯈꯨꯗꯤꯡꯒꯤ ꯂꯩꯕ ꯐꯤꯁꯨꯕ ꯑꯗꯨ ꯀꯨꯠꯅ ꯁꯨꯕꯅꯦ ꯋꯥꯏꯅꯤ
ꯑ
ꯑꯩꯒꯤꯅ ꯍꯥꯏꯕꯗ ꯀꯅꯥꯁꯨ ꯂꯩꯕ ꯅꯠꯇꯦ ꯃꯇꯦꯡ ꯄꯥꯡꯅꯕ
ꯅꯪ ꯐꯥꯝ ꯂ ꯂꯩ ꯀꯗ ꯑꯣꯔꯒ
ꯅꯪ ꯐꯪꯉꯦ ꯑꯗꯨꯝ ꯉꯥꯡꯝꯕ ꯈꯛꯇꯅꯤ ꯑꯣꯗꯕꯉ ꯉꯕꯨꯗꯤ
ꯑꯃꯥꯏ ꯑꯗꯣ ꯍꯟꯊꯅꯁꯨ ꯈꯜꯅꯨꯗ
ꯀꯧꯊꯤꯗꯨ ꯅꯪ ꯍꯥꯞꯇ꯭ꯔꯦ ꯈꯜꯂꯛꯏꯗꯤ ꯅꯪ ꯆꯦꯡ ꯌꯦꯟꯗꯣ ꯂꯥꯛꯄꯗꯣ ꯈꯪꯕ꯭ꯔꯥ ꯑꯗ ꯅꯪ ꯍꯥꯄꯛꯑꯔꯣꯏꯗꯣ
ꯃꯤꯅꯤꯠꯁꯤ ꯁꯨꯕ ꯑꯗꯨꯝ ꯌꯥꯝꯖꯜꯂꯛꯏ
ꯂꯅꯅꯥꯋꯥ ꯏꯗ ꯂꯥꯛꯄꯣꯏꯒꯤ ꯁꯤꯚꯣꯟ ꯃꯗꯤ
ꯍꯥꯏꯅꯤ ꯃꯊꯪ ꯂꯥꯛꯑꯣꯗ꯭ꯔꯥꯕꯟꯁꯤ ꯈꯪꯒꯦ
ꯑ ꯂꯥꯛꯑꯝꯃꯦ ꯍꯥꯏꯕꯒꯤ ꯁꯤꯕꯣꯅꯗꯤ ꯌꯦꯛꯑꯒ ꯆꯠꯇꯣꯔꯤꯁꯤ
ꯐꯔꯦ ꯌꯦꯅ ꯍꯗꯤ
ꯑꯁ ꯑꯁ ꯀꯩꯅꯣ ꯊꯧꯔꯝ ꯀꯨꯏꯈ꯭ꯔꯦꯗ ꯊꯕꯛꯁꯦ ꯀꯣꯡꯒꯥꯡ ꯀꯣꯡꯒꯥꯡ
ꯊꯕꯛ ꯁꯦꯕꯕꯤ ꯇꯧꯔꯤꯀꯥꯟꯗ ꯃꯃꯨ ꯇꯥꯅ ꯇꯧꯒꯗꯕ ꯇꯧꯔ ꯍꯥꯏꯔꯒ ꯇꯣꯛꯊꯣꯛꯈꯣꯕ
ꯑꯁ ꯉꯥꯅꯨ ꯆꯥꯕ ꯌꯥꯗꯦ ꯂꯣꯏ ꯂꯩꯔꯦꯅꯤ ꯂꯥꯏꯥꯛꯁꯉꯣꯏꯗ
ꯑꯁꯤ ꯉꯥꯅꯨ ꯍꯥꯁꯣꯏ ꯍꯥꯏꯕ꯭ꯔꯥ ꯃꯁꯣꯏ ꯍꯥꯏꯕ꯭ꯔꯥ ꯑꯗꯨꯅꯦ ꯆꯥꯕ ꯌꯥꯕ ꯑꯃꯐꯛ ꯌꯥꯎꯗꯦ ꯉ ꯊꯤꯕꯣꯡꯅ ꯂꯥꯎꯔꯤꯕ
ꯆꯥꯕ ꯌꯥꯔꯦꯅ ꯈꯜꯂꯦ
ꯃꯉꯣꯟꯗ ꯌꯥꯅꯤ
ꯑꯁ ꯃꯄꯨꯝ ꯑꯣꯏꯅ ꯇꯧꯔꯒ ꯀꯣ ꯑꯃ ꯂꯩꯗꯥꯏꯅꯦ
ꯂꯄꯥꯁꯥꯅꯤ ꯄꯥꯝꯝꯕ ꯔꯣꯉꯥꯅ ꯁꯦꯠ ꯆꯥꯎꯁ ꯆꯇ꯭ꯔꯨꯛ ꯀꯥꯅꯨ ꯅꯪ ꯃꯄꯨꯝꯗ ꯀꯌꯥ ꯄꯤ ꯈꯪꯗ꯭ꯔꯣ ꯆꯅꯤ ꯄꯅꯦ ꯆꯅꯤ ꯀꯥꯏ ꯍꯥꯏꯦ ꯑꯃꯃꯣꯃꯅꯤ ꯑꯃꯃꯣꯃꯦꯒ ꯉꯥꯅꯨ ꯑꯗꯨ ꯀꯦꯖꯤ ꯑꯅꯤ ꯑꯍꯨꯝꯗꯤ ꯇꯥꯕ ꯑꯣꯏꯔꯅꯦꯕ ꯆꯥꯇ꯭ꯔꯨꯛ ꯃꯨꯛꯇꯤ ꯄꯤꯈꯣꯏꯅꯤ ꯊꯣꯡꯕꯒꯤ ꯂꯨꯄꯥ ꯆꯅꯤ ꯑꯗꯨ ꯃꯄꯨꯝꯗꯨꯣ ꯄꯤꯊꯅ ꯍꯣꯏ
ꯑꯩꯁꯨ ꯃꯄꯨꯝꯅꯤꯅꯦ
ꯃꯄꯨꯝ ꯃꯤꯔ ꯍꯥꯏꯖꯦ ꯆꯅꯤꯄꯥꯟ ꯍꯥꯏꯁꯦ ꯍꯣꯏ ꯍꯩꯔꯣꯛꯇ
ꯁꯩꯔꯣꯛꯇꯥꯟꯅ
ꯑꯍꯥꯎꯁꯅꯤ ꯈꯔ ꯂꯥꯛꯑ ꯑꯃ ꯆꯠꯇꯥꯔꯦꯅꯦ
ꯀꯃ ꯂꯩꯥꯏꯁꯦ
ꯅꯪꯒꯤ ꯀꯩꯅꯣꯗꯗꯤ ꯑꯃ ꯀꯦꯇꯤ ꯑꯃ ꯁꯦꯝꯖꯟꯅꯤ ꯍꯥꯏꯕꯗꯤ ꯁꯦꯝꯗ꯭ꯔꯕꯣ
ꯏꯇ ꯂꯥꯎꯗꯔꯦ ꯇꯜꯂꯥꯕꯏ ꯑꯗꯨꯣ ꯑꯗꯨ ꯑꯩꯅ ꯂꯧꯁꯤꯔꯥ ꯐꯣꯟ ꯂꯧꯁꯤꯔꯥ ꯈꯜꯂꯛꯄꯗꯣ ꯐꯣꯟꯁꯤ ꯑꯗꯨꯝ ꯇꯥꯜꯂꯕ
ꯅꯈꯣꯏꯅ ꯍꯥꯟꯅ ꯇꯦꯡꯒꯦ ꯂꯩꯕ ꯀꯥꯟꯗ ꯑꯩ ꯕꯦꯁꯄꯥ ꯂꯧꯗꯣꯏꯅꯤ ꯒꯥꯔꯤ ꯍꯥꯏꯦꯅꯦꯕꯣ ꯇ
ꯑꯁ ꯑꯩ ꯑ ꯐꯣꯟ ꯂꯧꯗꯕꯁꯤꯗꯤ ꯅꯤꯡꯕ ꯊꯨꯡꯗꯦ ꯌꯥꯝꯒꯦꯒ ꯎꯝ
ꯑ ꯄꯪꯖ ꯋꯥꯅꯤ ꯀꯩꯅꯣ
ꯑꯁ
ꯑꯦ ꯐꯣꯡ ꯑꯃꯇꯪ ꯂꯩꯕꯤꯌꯨ ꯑꯦꯛꯁꯥ ꯑꯃꯇꯪ ꯂꯩꯕꯤꯌꯨ ꯍꯥ ꯑꯗꯨ ꯀꯌꯥꯅꯣꯨ ꯄꯥꯏꯅꯤꯡꯁꯦ
ꯎꯨꯌꯦꯞ ꯀꯨꯝꯕ ꯁꯥꯊꯤꯡꯒꯨꯝꯕ
ꯑꯗꯨꯗꯤ ꯀꯨꯟꯊ꯭ꯔꯥꯃꯨ
ꯑꯦꯁ ꯀꯨꯟꯊ꯭ꯔꯥ ꯌꯧꯗꯦ ꯇꯨꯌꯦꯞ ꯑꯟ ꯌꯨꯁꯇꯣ
ꯇꯤ ꯄꯥꯏꯕ ꯀꯥꯟꯗꯦ ꯇꯦꯕꯨ ꯀ ꯄꯥꯏꯕ ꯎꯒꯦ
ꯑꯦꯁ
ꯀꯌꯥꯝ ꯄꯥꯏꯕꯒꯦ ꯍꯥꯏꯔꯛꯅꯦꯦ ꯑꯁ ꯅꯪ ꯐ
ꯁꯤꯇꯤ ꯑꯃ ꯄꯝꯕꯅꯦꯁꯦ ꯀꯦꯃꯦꯔꯥ ꯈ ꯄꯥꯡꯉ
ꯑꯩꯒꯤꯗꯤ
ꯑꯥ
ꯑꯣ
ꯑꯗꯨꯣ ꯁꯤ ꯄꯥꯏ ꯑꯁ ꯅꯤꯡꯕ ꯍꯦꯛ ꯊꯨꯡꯈꯤꯗꯗ ꯅꯤꯡꯕꯗꯤ ꯑꯗꯩ ꯊꯣꯡꯉꯅꯤ ꯑꯂꯕꯤꯌꯥ ꯂꯒꯔꯒ ꯊꯣꯡꯒꯦ ꯎꯝ ꯑꯗꯨꯒ ꯏꯁꯇꯦꯞ ꯂꯣꯏ ꯇ꯭ꯋꯦꯜꯕ ꯂꯣꯏꯔꯗꯤ ꯒꯥꯔꯤ ꯑꯝꯇ ꯂꯩꯗꯗꯤ ꯌꯥꯔꯔꯣꯏ
ꯂꯩꯔꯛꯑꯅꯤ ꯂꯩꯔꯛꯑꯅꯤ ꯇ꯭ꯋꯦꯜꯕ ꯂꯣꯏꯕꯗꯩꯗꯤ ꯅꯪ ꯈꯪꯉꯛꯑꯅꯤ ꯊꯦꯡꯅꯔꯤꯕ ꯁꯪꯁꯥꯔꯖꯤ ꯁꯤ ꯑꯣꯏꯔꯦꯀꯣꯅ ꯑꯈꯣꯏꯁꯨ ꯍꯥꯟꯅ ꯈꯜꯂꯝꯃꯤ ꯇꯨꯋꯦꯜꯞ ꯂꯣꯏꯔꯒ ꯐ꯭ꯔꯤꯗꯝ ꯐꯪꯅꯤ ꯑꯗꯒꯤ ꯒꯥꯔꯤ ꯂꯩꯅꯤ ꯅꯨꯡꯉꯥꯏꯅꯤꯅ ꯑꯗꯩ ꯇ꯭ꯋꯦꯜꯞ ꯂꯣꯏꯔꯛꯄꯗꯩꯗꯤ ꯅꯨꯄꯥꯒꯤꯗꯤ ꯔꯦꯁꯄꯣꯟꯁꯤꯕꯤꯂꯤꯇꯤ ꯅꯪꯗꯤ ꯑꯍꯟꯖꯨ ꯑꯣꯏꯔꯤꯕꯅꯤꯅ ꯅꯣꯏ ꯌꯨꯝꯗꯣ ꯅꯪꯅ ꯅꯨꯄꯥꯗ ꯑꯍꯟ ꯅꯠꯇ꯭ꯔꯣ ꯌꯦꯡꯉꯣ ꯑꯩꯈꯣꯏ ꯑꯩꯅ ꯍꯥꯏꯔꯦꯕꯀꯣ ꯂꯥꯏ ꯐꯥꯎꯕꯅꯦꯅ ꯇꯨꯋꯦꯜꯞ ꯂꯣꯏꯔꯛꯄꯗꯒꯤ ꯀꯔꯤ ꯋꯥꯈꯜ ꯂꯥꯛꯏ ꯒꯥꯔꯤ ꯂꯩꯅꯤꯡꯉꯛꯄ꯭ꯔꯥ ꯌꯨꯝꯒꯤ ꯈꯜꯂꯛꯄ꯭ꯔꯥꯗꯣ ꯈꯪꯉꯛꯑꯅꯤ
ꯍꯁ
ꯀꯩꯒꯤꯅꯣꯅ ꯈꯪꯉꯛꯑꯅꯤ ꯁꯤꯗꯩꯗꯤ ꯑꯣ ꯁꯤ ꯑꯣꯏꯔꯦꯀꯣ ꯄꯨꯟꯁꯤ ꯍꯥꯏꯕꯖꯦ ꯒꯥꯏ
ꯑꯩꯗꯤ ꯏꯁꯥꯅ ꯑꯣꯏꯅ ꯂꯩꯒꯦ ꯈꯜꯂꯤꯌꯦ ꯏꯁ ꯏꯁ ꯏꯁꯥꯅ ꯑꯣꯏꯅ ꯂꯩꯒꯦ ꯀꯜꯂꯤꯌꯦ
ꯑꯣ ꯑꯗꯨꯗꯤ ꯑꯣꯏꯔꯔꯣꯏ ꯑꯁ ꯅꯪ ꯁꯨꯃꯥꯏꯅ ꯂꯩꯔꯤ ꯈꯨꯠꯂꯩꯖꯤꯗ ꯅꯪ ꯏꯂꯚꯦꯟ ꯂꯣꯏꯔ ꯒꯥꯔꯤ ꯑꯃ ꯊꯧꯔꯛꯑ ꯂꯝꯕꯤꯗ ꯄꯩꯁꯥ ꯈꯥꯎꯖꯥꯎ ꯑꯃ ꯈꯨꯜꯂꯀꯥꯟꯗ ꯊꯧꯗꯣꯡꯉꯥꯏ
ꯂꯩꯔꯦ ꯑꯥ ꯁꯤꯟꯕ ꯂꯣꯏꯒ꯭ꯔꯦ ꯍꯧꯖꯤꯛ
ꯑꯥ ꯂꯩꯀꯥꯏꯒꯤ ꯑꯄꯪꯕ ꯑꯉꯥꯡ ꯑꯃꯗ ꯍꯥꯏꯔꯨ ꯆꯠꯂꯣ
ꯍꯨꯖꯤꯛ ꯂꯩꯗꯧꯒꯤ ꯉꯥꯏ ꯂꯩꯔꯦ ꯊꯧꯗꯧꯒꯤ
ꯊꯧꯔꯖꯦ ꯍꯦ ꯑꯗꯨꯗꯤ ꯑꯝꯕꯤ ꯚꯥꯏꯠ ꯑꯝꯇ ꯋꯥꯏꯒꯦ ꯑꯁ ꯗꯥ ꯖꯤꯅꯥꯎ ꯉꯁꯤ ꯊꯥꯎ
ꯍꯦꯜꯂꯝꯃꯦꯍꯦ ꯍꯦꯜꯂꯝꯃꯦꯍꯦ
ꯃꯤꯅꯤꯠꯇꯤ ꯑꯩꯈꯣꯏ ꯗꯛ ꯗꯛ ꯁꯨꯔꯛꯀꯅꯤ
ꯐꯣꯟꯗꯤ ꯊꯦ